ꯍꯥꯥꯕ꯭ꯔꯣ
ꯆꯥ
ꯆꯥ ꯐꯣꯡꯉꯕꯣ
ꯐꯉ
ꯀꯔꯤ ꯃꯊꯦꯜ ꯊꯣꯡꯒꯦ
ꯏꯔꯣꯟꯕ
ꯀꯔꯤ ꯍꯥꯏꯕꯅꯣ ꯇꯥꯗ꯭ꯔꯦ ꯈꯤꯇꯪ ꯀꯟꯅ ꯍꯥꯏꯔꯛꯑꯣ
ꯏꯔꯣꯟꯕ
ꯑꯣ ꯍꯧꯖꯤꯛꯁꯤꯕꯨ ꯀꯔꯤ ꯃꯊꯦꯜꯅ ꯍꯥꯎꯔꯤꯒꯦ ꯑ
ꯉꯥ ꯊꯣꯡꯕꯅ ꯍꯥꯎꯋꯤ
ꯉꯥ ꯊꯣꯡꯕꯅ
ꯍꯣꯏ
ꯎꯝ ꯉꯥ ꯆꯥꯕꯗꯤ ꯌꯥꯝ ꯐꯩꯌꯦ ꯍꯛꯆꯥꯡꯗ ꯌꯦꯟ ꯆꯥꯕꯕꯨꯗꯤ
ꯎꯝ ꯐꯩ
ꯆꯥꯛ ꯏꯁꯤꯡ ꯆꯥꯔꯕꯣ
ꯆꯥꯗ꯭ꯔꯤ
ꯍꯥ
ꯆꯥꯗꯔꯤꯌꯦ
ꯑꯣ ꯈꯤꯇꯪ ꯀꯟꯅ ꯉꯥꯡꯉꯣꯕ ꯑꯩ ꯇꯥꯗꯕ ꯈꯤꯇꯪ ꯀꯟꯅ ꯍꯥꯏꯕ ꯀꯩꯗꯧꯔꯝꯃꯤꯅꯣꯕ ꯆꯥꯛ ꯊꯣꯡꯒꯦ ꯍꯥꯏꯔꯣ
ꯆꯥꯛ ꯊꯣꯡꯕ ꯂꯣꯏꯔꯦ ꯃꯩ ꯃꯨꯠꯈ꯭ꯔꯤꯅ ꯂꯩꯔꯤ
ꯑꯣ ꯃꯩ ꯂꯥꯛꯇ꯭ꯔꯤꯕꯣ ꯍꯧꯖꯤꯛꯁꯨ
ꯂꯥꯛꯇ꯭ꯔꯤ
ꯏꯃꯥ ꯍꯣꯏꯗꯤ ꯂꯩꯇ꯭ꯔꯣ
ꯏꯃꯥ ꯂꯩ
ꯅꯪꯗꯤ ꯀꯩꯅꯣ ꯃꯈꯥ ꯇꯝꯕꯗꯤ ꯂꯣꯏꯔꯕ꯭ꯔꯥ ꯀꯃꯥꯏꯅ ꯇꯧꯕꯅꯣ
ꯑꯦꯛꯖꯥꯝ ꯊꯥꯔꯀꯥꯟꯗ ꯇꯝꯒꯗꯕꯅꯤ
ꯑꯣ ꯑꯦꯛꯖꯥꯝ ꯊꯥꯗ꯭ꯔꯤꯕꯥꯎꯒꯤꯗꯤ ꯌꯥꯈꯤꯔꯣꯏꯕꯀꯣ ꯑꯦꯛꯖꯥꯝ ꯀꯔꯤ ꯊꯥꯗ ꯇꯥꯒꯦ
ꯊꯥꯗꯣꯏꯅꯤ ꯗꯤꯁꯦꯝꯕꯔꯗ ꯖꯨꯟꯗ ꯑꯃ ꯗꯤꯁꯦꯝꯕꯔꯗ ꯑꯃ ꯇꯧꯕ
ꯊꯥꯈꯤꯕꯗꯨꯗꯤ ꯍꯥꯏꯗꯣꯛꯈ꯭ꯔꯕꯣ
ꯍꯥꯏꯗꯣꯛꯇ꯭ꯔꯤ ꯁꯦꯃꯤꯁꯇꯔꯒꯤꯕꯨꯗꯤ ꯍꯥꯏꯗꯣꯛꯑꯦ
ꯁꯦꯃꯤꯁꯇꯔꯒꯤ ꯍꯥꯏꯗꯣꯛꯔꯦ ꯑꯗꯨ ꯀꯃꯥꯏꯅ ꯇꯧꯔꯦ ꯁꯦꯃꯤꯁꯇꯔꯒꯤꯗꯤ
ꯐꯥꯔꯁ ꯀ꯭ꯂꯥꯁꯇ ꯌꯥꯎꯔꯛꯂꯦ
ꯑꯣ ꯑꯁ ꯌꯥꯝ ꯐꯕ ꯌꯥꯝ ꯅꯨꯡꯉꯥꯏꯕ ꯄꯥꯎꯅꯤ ꯁꯤꯗꯤ ꯑꯗꯨꯗꯤ ꯑ ꯑꯗꯨꯗꯤ ꯑꯃ ꯊꯥꯈꯤꯕꯗꯣ ꯑꯗꯨꯗ ꯀꯔ ꯀꯔꯤ ꯊꯥ ꯍꯥꯏꯗꯣꯛꯇꯣꯏꯕ
ꯑꯗꯨ ꯈꯪꯗ꯭ꯔꯤ ꯍꯥꯏꯗꯣꯔꯛꯄꯒꯤ ꯃꯇꯝꯗꯣ
ꯑꯗꯨ ꯅꯣꯏꯒꯤ ꯑꯃ ꯗꯤꯁꯦꯝꯕꯔ ꯊꯥꯗ ꯊꯥꯗꯣꯏꯕ ꯑꯦꯛꯖꯥꯝꯗꯣ ꯑꯗꯨ ꯊꯥꯗ꯭ꯔꯤꯉꯩꯗꯗꯤ ꯍꯥꯏꯗꯣꯛꯀꯗꯕ ꯅꯠꯇ꯭ꯔꯣ
ꯍꯥꯏꯗꯣꯛꯀꯅꯤ
ꯑꯣ ꯐꯤ ꯅꯨꯡꯗꯤ ꯁꯥꯔꯤꯕꯣ
ꯐꯤ ꯁꯥꯔꯤ ꯁꯥꯕ ꯍꯧꯗ ꯉꯥꯏꯔꯤ ꯆꯤꯆꯦ
ꯍꯥꯎ
ꯀꯩꯗꯧꯔꯤꯅꯣ
ꯀꯩꯗꯧꯔꯒꯦ ꯇꯥꯔꯕꯣ
ꯇꯥꯏ
ꯀꯩꯗꯧꯔꯒꯦ
ꯅꯣꯏ ꯃꯩ ꯂꯥꯛꯄ꯭ꯔꯣ
ꯂꯥꯛꯇꯌꯦ ꯅꯣꯏꯗꯤ
ꯅꯥꯥꯛꯇ
ꯃꯩ ꯀꯌꯥꯝ ꯌꯥꯎꯔꯤꯕ
ꯃꯩ ꯌꯥꯎꯗꯦꯗ ꯊꯥꯔꯇꯤ ꯇꯨ ꯈꯛꯇꯪ ꯌꯥꯎꯏꯤ
ꯍꯥꯥ
ꯏꯃꯥꯗ ꯉꯁꯥꯏꯗꯩ ꯑꯃꯨꯛ ꯍꯣꯁ ꯄꯣꯊꯥꯕꯒꯤ
ꯃꯣꯏ ꯀꯌꯥ ꯌꯥꯎꯔꯤꯅꯣꯕ ꯑꯩ ꯑꯩꯗꯤ ꯃꯩ ꯑꯩꯗꯤ ꯃꯩ ꯌꯥꯝ ꯌꯥꯎꯗꯦ ꯀꯩꯅꯣ ꯅꯤ ꯐꯤꯐꯇꯤꯗꯤ ꯌꯥꯎ ꯃꯥꯜꯂꯦ
ꯍꯥꯥ
ꯄꯨꯂꯥꯁꯁꯨ ꯏꯕꯨꯡꯉꯣ ꯍꯣꯏꯗꯤ ꯂꯥꯛꯑꯕꯣ
ꯏꯕꯨꯉꯣ ꯂꯥꯛꯑ
ꯍꯥꯥ
ꯏꯕꯨꯡꯉꯣ ꯂꯥꯛꯑꯦ
ꯑꯣ ꯏꯕꯨꯡꯉꯣꯗꯣ ꯑꯩꯅ ꯍꯥꯏꯌꯣ ꯍꯥꯏꯕꯗꯣ ꯍꯥꯏꯗ꯭ꯔꯣ
ꯀꯩ
ꯊꯥꯔꯇꯤꯗ ꯌꯧꯍꯜꯂꯣꯅ ꯍꯥꯏꯕꯗꯣ
ꯍꯥꯏꯥꯏꯗ
ꯑꯗꯣ ꯀꯩꯅꯣ
ꯇ꯭ꯋꯦꯟꯇꯤ ꯋꯥꯟꯗꯤ ꯌꯧꯈ꯭ꯔꯥ ꯀꯝꯄ꯭ꯂꯤꯠ ꯑꯣꯏꯈꯔꯦ ꯏꯃꯥ ꯇꯨꯝꯃꯤ
ꯃꯒꯥꯏ ꯆꯠꯈꯤꯒꯦ ꯈꯤꯛꯇꯪ ꯀꯟꯅ ꯉꯥꯡꯉꯣ ꯇꯥꯗꯤꯌꯦ
ꯏꯃꯥ ꯇꯨꯝꯃꯤ ꯊꯥꯔꯇꯤ ꯌꯧꯗ꯭ꯔꯗꯤ ꯌꯥꯗ꯭ꯔꯣ
ꯑꯣ ꯔꯦꯟꯕꯣꯜ ꯌꯦꯡꯗꯣꯏꯔꯣ ꯅꯨꯡꯗꯥꯡꯗ
ꯌꯦꯡꯗꯣꯏꯅꯦ ꯌꯦꯡꯗꯣꯏꯅꯦ